ꯑꯩꯒ ꯇꯧꯔꯣ ꯉꯁꯥꯏ ꯑꯩꯅ ꯑꯣꯐꯂꯥꯏꯟꯗ ꯇꯧꯔꯛꯄꯗꯣ ꯇꯨꯝꯅꯤꯡꯉꯕ꯭ꯔꯣ ꯍꯪꯒꯦ ꯇꯧꯕꯅꯦꯕ ꯑꯗꯨꯗ ꯅꯪꯅ ꯕꯤꯖꯤ ꯃꯦꯠꯂꯦꯅꯦ
ꯑꯗꯣ ꯑꯩ ꯑꯩ ꯀꯣꯜ ꯇꯧꯈ꯭ꯔꯕꯅꯦꯕ ꯅꯪꯅ ꯑꯩ ꯕꯦꯔꯅꯦꯍꯦ ꯅꯪꯁꯤꯗꯤ
ꯑꯁ ꯍꯧꯖꯤꯛ ꯑꯩꯒꯤ ꯂꯥꯁ ꯑꯣꯏꯔꯒ ꯁꯤ ꯂꯣꯏꯕꯗ ꯅꯪꯒꯤ ꯑꯃꯨꯛ ꯇꯧꯔꯁꯤꯅꯦ
ꯌꯥꯗ꯭ꯔꯦ ꯌꯥꯗ꯭ꯔꯦ ꯑꯩꯒꯤ
ꯑꯃꯨꯛ ꯌꯥꯒꯅꯤꯗ ꯀꯌꯥ ꯌꯧꯔꯒꯦ ꯅꯪꯒꯤꯗꯣ
ꯑꯩꯒꯤꯗꯤ ꯅꯥꯏꯟꯇꯤꯟ ꯈꯛꯇꯅꯦ
ꯎꯝ
ꯅꯥꯏꯟꯇꯤꯟꯁꯨ ꯀꯩꯅꯣ ꯇꯧꯋꯦ ꯑꯣꯏꯗꯕ ꯈꯔ ꯌꯥꯎꯕꯀꯣ
ꯑꯗꯨꯅꯦ ꯑꯩꯒꯤꯁꯨ ꯑꯣꯏꯗꯕ ꯃꯔꯤ ꯃꯉꯥ ꯑꯣꯏꯒꯅꯤ ꯍꯧꯖꯤꯛ ꯇ꯭ꯋꯦꯟꯇꯤ ꯍꯦꯜꯂꯦ ꯑꯗꯨꯕꯨ
ꯑꯣꯏꯗꯕ ꯌꯥꯎꯔꯁꯨ ꯌꯥꯏꯗ
ꯑꯁ ꯄꯨꯡ ꯑꯃꯗꯤ ꯑꯗꯨꯝ ꯇꯥꯔꯅꯤꯍꯦ
ꯎꯝ
ꯑꯃꯨꯛ ꯏꯔꯧꯔꯅꯤ ꯑꯃꯨꯛ ꯉꯥꯏꯍꯥꯛ ꯐꯝꯂꯅꯤ
ꯎꯝ ꯎꯝ ꯎꯝ ꯌꯥꯝ ꯑꯦꯛꯇꯤꯚ ꯑꯣꯏꯔ ꯂꯩꯔꯤꯅꯦ ꯒ꯭ꯔꯨꯞꯇꯁꯨ ꯍꯧꯖꯤꯛꯐꯥꯎ ꯇꯨꯝꯗꯕꯤꯗ ꯋꯥꯔꯤ ꯁꯥꯔꯒ ꯂꯩꯕ ꯃꯥꯜꯂꯦ ꯃꯣꯏꯁꯦ
ꯅꯍꯥꯟ ꯑꯩꯅ ꯀꯩꯅꯣ ꯇꯧꯕꯗꯨꯁꯨ ꯄꯨꯡ ꯑꯃꯗꯅꯦ ꯇꯧꯕꯁꯦ
ꯍꯧꯖꯤꯛ ꯃꯥꯗꯣ ꯑꯦꯛꯇꯤꯚ ꯑꯣꯏꯔꯤ ꯑꯩꯁꯨ ꯇꯧꯒꯦ ꯅꯍꯥꯟ ꯋꯥꯏꯗꯤ ꯎꯝ ꯃꯔꯨꯞ ꯑꯣꯏꯅꯀꯣ ꯆꯣꯊꯦ ꯅꯨꯄꯥꯁꯨ ꯈꯪꯅꯕꯅꯦ ꯑꯁꯤ ꯑꯩꯈꯣꯢ ꯎꯝ ꯈꯨꯟ ꯃꯅꯥꯛꯀꯤ ꯅꯨꯄꯥ ꯑꯃꯒ ꯃꯔꯨꯞ ꯑꯣꯏꯅꯕꯀꯣ ꯃꯣꯏ ꯃꯥꯗꯣ
ꯎꯝ
ꯑꯗꯨꯝ ꯈꯪꯅꯕꯅꯤꯅꯦ
ꯆꯁ ꯑ
ꯎꯝ
ꯎꯝ
ꯌꯥꯢꯍꯦ
ꯀꯩꯅꯣꯅꯤꯍꯦ ꯑꯩ ꯏꯁꯇꯦꯇꯁ ꯌꯦꯡꯕꯅꯤ
ꯑꯦ ꯑꯦ ꯑꯦ
ꯐꯣꯟꯁꯤꯁꯨ ꯍꯥꯏꯁ ꯌꯦꯡꯅꯤꯡꯉꯥꯏ ꯂꯩꯇ꯭ꯔꯦꯗ ꯌꯦꯡꯃꯟꯕꯒꯤꯔꯥ ꯈꯪꯗꯦ
ꯎꯝ. ꯏꯟꯁꯇꯥꯒꯨꯝꯕ ꯔꯤꯜꯁ ꯌꯥꯝ ꯌꯦꯡꯔꯝꯕꯅꯦ ꯉꯔꯥꯡ ꯅꯍꯥꯟꯗꯒꯤꯗꯤ ꯆꯪꯗ꯭ꯔꯦꯗ ꯑꯩꯁꯨ
ꯁꯤꯗ ꯑꯣꯏꯅ ꯉꯥꯎꯔ ꯂꯩꯔꯦ
ꯌꯥꯝꯅ ꯇꯥꯅꯉꯥꯏ ꯑꯗꯨꯝ ꯇꯧ
ꯅꯣꯏꯗꯤ ꯐ꯭ꯔꯤ ꯐ꯭ꯔꯤ ꯐ꯭ꯔꯤ ꯂꯩꯔꯒ ꯃꯇꯝꯗꯣ ꯃꯥꯡꯉꯦꯕ ꯃꯇꯝꯗꯣ ꯄꯥꯝꯃꯨꯗ꯭ꯔꯣ
ꯎꯝ ꯎꯝ ꯎꯝ
ꯄꯨꯡ ꯑꯃꯗ ꯊꯕꯛ ꯑꯅꯤ ꯁꯨꯕ ꯍꯥꯏꯕ ꯃꯤꯅ ꯀꯩꯅꯣ ꯑꯥ ꯁꯤꯡꯕ ꯃꯤ ꯍꯥꯢ ꯍꯥꯏꯗꯣ ꯈꯪꯗ꯭ꯔꯣ
ꯑꯁ ꯑꯁ ꯑꯁ ꯑꯁ ꯑꯗꯣ ꯅꯪꯁꯨ ꯇꯧꯑꯣꯅ ꯑꯗꯨ ꯏꯌꯔꯕꯠ ꯍꯥꯞ ꯃꯥꯒ ꯅꯪꯁꯨ ꯑꯗꯨꯝ ꯆꯠꯂꯣꯅ ꯊꯕꯛ ꯃꯐꯝꯗ
ꯐꯝꯃꯗꯤ ꯌꯥꯔꯦꯍꯦ ꯑꯗꯣ ꯃꯤꯅ ꯍꯥꯏꯕ ꯈꯪꯗ꯭ꯔꯣ ꯃꯤꯅꯤꯠ ꯑꯃꯗ ꯊꯕꯛ ꯑꯅꯤ ꯇꯧꯋꯣ ꯍꯥꯏꯕꯗꯣ ꯇ꯭ꯔꯤꯟ ꯑꯩꯗꯤ ꯊꯕꯛ ꯑꯅꯤ ꯑꯅꯤ ꯇꯧꯋꯦ
ꯑꯦ ꯀꯔꯤ ꯀꯔꯤ
ꯊꯤꯁꯨꯐꯥꯏ ꯊꯤꯁꯨ ꯐꯥꯏꯒꯅꯤ ꯐꯣꯟꯁꯨ ꯌꯦꯡꯒꯅꯤ ꯑꯁ ꯊꯕꯛ ꯑꯍꯨꯝꯅꯤꯗ ꯕ꯭ꯔꯥꯁꯨ ꯇꯧꯒꯅꯤ
ꯎꯝ
ꯊꯕꯛ ꯑꯅꯤ ꯈꯛꯇꯅꯦ ꯅꯪꯅ ꯑꯦꯛꯁꯇ꯭ꯔꯥ ꯑꯣꯏꯕꯒꯤ ꯑꯣꯏꯔꯝꯃꯅꯤ ꯌꯥꯗꯕꯗꯣ ꯑꯗꯨꯗꯤ ꯃꯤꯅ ꯊꯕꯛ ꯑꯅꯤꯈꯛ ꯍꯥꯏꯕꯗ ꯑꯍꯨꯝ ꯇꯧꯕꯗꯒꯤ
ꯑꯩꯗꯤ ꯑꯦꯛꯁꯇ꯭ꯔꯥ ꯀꯩꯅꯣ ꯁꯤꯡꯕꯒꯤꯅꯤꯅꯦ
ꯎꯝ
ꯃꯣꯏꯗꯒꯤ ꯈꯔ ꯍꯦꯟꯅ ꯁꯤꯡꯕꯒꯤꯅꯦꯕ
ꯑꯦꯛꯁꯇ꯭ꯔꯥ ꯁꯤꯡꯕꯥꯒꯤ ꯌꯥꯗ꯭ꯔꯦꯗꯥ
ꯁꯤꯡꯃꯟꯗꯅ ꯑꯁ ꯐ꯭ꯂꯣꯞ ꯆꯠꯂꯦ
ꯎꯝ ꯑꯗꯨꯅꯦ
ꯎ ꯑꯥꯢꯐꯣꯟ ꯄꯥꯏꯅꯉꯥꯏ ꯐꯖꯅ ꯇꯧꯒꯦ ꯇꯧꯕꯅꯦ ꯁꯤꯗ ꯑꯁ ꯂꯣꯏꯟ ꯌꯥꯗ꯭ꯔꯦꯍꯦ
ꯌꯥꯔꯦ ꯀꯔꯤ ꯑꯥꯢꯐꯣꯟꯅꯣ ꯀꯥꯟꯅꯗꯕꯗꯥ
ꯍꯞꯇꯥ ꯍꯞꯇꯥ ꯑꯃꯒꯨꯝꯕ ꯁꯨꯇꯤ ꯂꯧꯔꯒ ꯀꯩꯅꯣ ꯇꯧꯁꯤꯔꯥ ꯈꯪꯗꯦ
ꯑꯦ ꯀꯔꯤ ꯑꯃꯨꯛ ꯇꯧꯗꯣꯏꯔꯣ ꯁꯨꯇꯤ ꯂꯧꯔꯒ
ꯄꯨꯡ ꯐꯣꯟꯗ ꯋꯥꯔꯤ ꯁꯥꯟꯅꯅꯉꯥꯏ ꯐꯖꯅ ꯁꯥꯔꯗꯤ ꯑꯁ ꯊꯥ ꯑꯃꯒꯤ ꯁꯦꯂꯥꯔꯤꯗꯒꯤ ꯍꯦꯟꯅ ꯐꯪꯅꯤꯗꯅ
ꯁꯨꯇꯤ ꯂꯧꯗ꯭ꯔꯁꯨ ꯑꯗꯨꯝ ꯌꯥꯏꯅ
ꯎꯝ
ꯎꯝ ꯃꯤꯅꯤꯠ ꯑꯃ ꯈꯛꯇ ꯊꯕꯛ ꯑꯅꯤ ꯑꯍꯨꯝ ꯇꯧꯕꯁꯨ ꯍꯩꯕꯅꯤꯅ ꯃꯇꯝꯗꯣ ꯐꯖꯅ ꯀꯩꯅꯣ ꯇꯧꯕ ꯌꯥꯏꯅꯦ ꯅꯪꯗꯤ
ꯌꯥꯗꯤ ꯌꯥꯕꯅꯦ ꯑꯗꯣ ꯑꯁ ꯃꯤꯅ ꯌꯥꯔꯣꯏꯗꯕꯀꯣ
ꯁꯀꯤ
ꯑꯩꯒꯤ ꯑꯩꯗꯤ ꯌꯥꯔꯅꯦꯕ ꯊꯕꯛ ꯇꯧ ꯇꯧꯔꯒ ꯑꯗꯨꯝ ꯁꯨꯕ ꯌꯥꯏꯌꯦ
ꯎꯝ
ꯍꯣꯏ ꯑꯌꯥꯝꯕꯗꯣ ꯌꯥꯝ ꯐꯠꯇꯕꯀꯣ
ꯎ ꯎꯝ ꯑꯆꯧꯕ ꯅꯨꯄꯥꯗꯨꯗꯤ ꯀꯔꯤ ꯇꯧꯔꯒ ꯂꯩꯔꯒꯦ ꯍꯧꯖꯤꯛꯀꯥꯟꯁꯦ ꯃꯥꯒꯤꯗꯤ ꯊꯕꯛ ꯂꯩꯔꯝꯃꯣꯏꯅꯦ ꯃꯥꯁꯨ ꯐ꯭ꯔꯤꯗ ꯄꯩꯁꯥ ꯆꯥꯔꯥ ꯂꯩꯕ ꯃꯥꯜꯂꯦꯅꯦ ꯑꯅꯣꯏꯕ ꯅꯨꯄꯥ ꯑꯃꯗꯨ
ꯑꯣ ꯍꯣꯏ ꯌꯥꯝꯃꯤꯗ ꯃꯥꯏꯁꯨ
ꯏꯁꯇꯣꯛ ꯂꯩꯇꯦ ꯍꯥꯏꯔꯗꯤ ꯃꯥꯁꯨ ꯑꯗꯨꯝ ꯇꯨꯃꯤꯟ ꯂꯩꯊꯣꯛꯈ꯭ꯔꯦ ꯍꯥꯏꯅꯦ ꯍꯧꯖꯤꯛꯀꯥꯟꯗꯤ ꯋꯥ ꯉꯥꯡꯗꯕꯤꯗ
ꯎꯝ
ꯅꯍꯥꯟ ꯑꯩꯒꯤ ꯅꯥꯛꯇ ꯎꯝ ꯅꯣꯏ ꯒꯣꯗꯥꯡꯇꯨꯒꯤ ꯃꯤ ꯑꯃ ꯂꯥꯛꯑꯦ ꯍꯥꯏꯕꯗꯣ
ꯑꯗꯣ ꯀꯝꯄꯅꯤꯒꯤ ꯃꯔꯝꯗ ꯈꯛꯇ ꯋꯥꯔꯤ ꯁꯥꯔꯒ ꯀꯩꯅꯣ ꯇꯧꯕꯥꯅꯤ ꯇꯥꯕꯔꯣ
ꯇꯥꯏ ꯇꯥꯏ ꯑꯅꯣꯏꯕꯤꯗꯨꯔꯣ
ꯍꯣꯏ ꯑꯅꯣꯏꯕꯤ ꯅꯠꯇꯦ ꯀꯩꯅꯣ ꯒꯣꯗꯥꯎꯟꯇꯨꯗ ꯂꯩꯕꯗꯣ ꯅꯨꯄꯥ ꯑꯃꯗꯣ ꯑꯩꯉꯣꯟꯗ ꯑꯩꯈꯣꯏꯗ ꯅꯣꯡꯃ ꯂꯥꯛꯑꯦ ꯍꯥꯏꯕꯗꯣ
ꯑꯣ ꯑꯣ ꯑꯣ ꯑꯣ
ꯑꯗꯣ ꯃꯥꯁꯨ ꯑꯥꯗ ꯆꯠꯂꯅꯤ ꯍꯥꯏꯌꯦꯅꯦ
ꯑꯣ ꯖꯨꯟ ꯖꯨꯟꯗ ꯆꯠꯂꯅꯤ ꯍꯥꯏ ꯑ ꯖꯨꯟꯇꯦ ꯖꯨꯟ ꯑ ꯀꯩꯅꯣ
ꯖꯨꯂꯥꯏ
ꯖꯨꯂꯥꯏ ꯍꯥꯏꯕ꯭ꯔꯥ ꯑꯦ ꯖꯨꯂꯥꯏ ꯅꯠꯇꯦ
ꯑꯥꯒꯁꯇ ꯑꯣꯏꯔꯝꯒꯅꯤ
ꯅꯍꯥꯟ ꯑꯩꯉꯣꯟꯗꯁꯨ ꯍꯥꯏ ꯆꯠꯈ꯭ꯔꯅꯤ ꯍꯥꯏ
ꯎꯝ ꯑꯥꯗ ꯆꯠꯂꯅꯤ ꯍꯥꯏꯌꯦ ꯁꯥꯕ ꯂꯣꯏꯔꯦ ꯍꯥꯏꯌꯦ
ꯎꯝ
ꯄꯥꯁꯄꯣꯔꯠꯇꯨ ꯑꯗꯨ ꯄꯥꯁꯄꯣꯔꯠ ꯄꯥꯎ ꯄꯩꯁꯥ ꯌꯥꯝ ꯇꯤꯡꯉꯦꯅꯀꯣ
ꯑꯁ ꯄꯩꯁꯥ ꯌꯥꯝ ꯆꯪꯕꯅꯦ ꯑꯗꯣ ꯄꯥꯁꯄꯣꯔꯠꯇꯣ
ꯃꯥꯒꯤꯁꯨ ꯂꯥꯛ ꯑꯅꯤ ꯑꯍꯨꯝ ꯇꯧꯕ ꯃꯥꯜꯂꯦꯅꯦ
ꯄꯩꯁꯥ ꯌꯥꯝ ꯆꯪꯕꯅꯦ ꯑꯗꯣ ꯄꯥꯁꯄꯣꯔꯠꯇꯣ ꯑꯩꯁ ꯊꯥ ꯊꯥ ꯅꯠꯇꯦ ꯑꯗꯣ
ꯎꯝ ꯑꯩꯁꯨ ꯁꯦꯝꯃꯒ ꯀꯩꯅꯣ ꯑꯁ ꯒ꯭ꯔꯦꯠ ꯋꯥꯜ ꯑꯣꯐ ꯆꯩꯅꯥꯗꯤ ꯅꯣꯡꯃꯗꯤ ꯆꯠꯅꯤꯡꯉꯦꯍꯦ ꯑꯩꯅ ꯁꯦꯚꯦꯟ ꯋꯥꯟꯗꯔꯁꯇ ꯀꯩꯅꯣ ꯇꯧꯕꯗꯣ ꯑꯗꯨ ꯈꯛꯇꯅꯤꯗ ꯇꯥꯖ ꯃꯍꯥꯜ ꯑꯗꯨꯒꯨꯝꯕꯗꯤ ꯆꯠꯅꯤꯡꯗꯦ ꯑꯗꯨꯕꯨ ꯑꯁ ꯒ꯭ꯔꯦꯠ ꯋꯥꯜ ꯑꯣꯐ ꯆꯩꯅꯥꯗꯤ ꯑꯩꯅ ꯌꯥꯝ ꯆꯠꯅꯤꯡꯕ ꯃꯐꯝ ꯑꯃ ꯑꯣꯏꯌꯦ
ꯑꯗꯨꯗꯨ ꯑꯗꯣ ꯎ ꯑ ꯀꯩꯅꯣꯗꯣ ꯂꯩꯇ꯭ꯔꯁꯨ ꯆꯠꯄ ꯌꯥꯏꯗ ꯆꯠꯄꯗꯤ
ꯎꯝ ꯍꯧꯖꯤꯛꯀꯥꯟꯗꯤ ꯃꯤꯁꯤꯡꯁꯦ ꯏꯂꯥꯏ ꯂꯥꯏ ꯃꯄꯥꯟ ꯑꯗꯨꯝ ꯆꯠꯂ ꯂꯩꯔꯦꯅꯦ
ꯑꯈꯣꯏ ꯈꯨꯟꯒꯤꯁꯨ ꯑ ꯀꯩꯅꯣ ꯑꯃ ꯂꯩꯕꯗꯣ ꯑꯣꯖꯥꯒꯤ ꯃꯅꯥꯎꯅꯨꯄꯤ ꯑꯥꯗ ꯂꯩꯕꯗꯣ ꯃꯥꯁꯨ ꯑꯁ ꯁꯤ ꯀꯩꯅꯣ ꯇꯧꯕꯗ ꯄꯩꯁꯥ ꯌꯥꯝ ꯆꯪꯕꯅꯦ ꯈꯪꯕ꯭ꯔꯣ
ꯈꯪꯗꯦꯗ ꯀꯅꯥ ꯑꯣꯖꯥꯒꯤ ꯃꯅꯥꯎꯅꯨꯄꯤꯅꯣ ꯑꯣ
ꯅꯣꯏꯒꯤ ꯑꯣꯖꯥꯗꯣ ꯈꯪꯗ꯭ꯔꯦ
ꯑꯩꯈꯣꯏꯒꯤ ꯑꯣꯖꯥ
ꯌꯥ ꯋꯥ ꯋꯥ ꯌꯥꯝ ꯉꯥꯡꯗꯕꯗꯣ
ꯑꯩꯈꯣꯏꯒꯤ ꯑꯣꯖꯥ ꯂꯩꯕ꯭ꯔꯥ ꯅꯣꯏ ꯈꯨꯟꯒꯤꯔꯣ ꯅꯣꯏ ꯈꯨꯟ ꯃꯈꯥꯒꯤꯔꯣ
ꯃꯈꯥꯒꯤ
ꯑꯩꯈꯣꯏ ꯑꯦ ꯅꯣꯏ ꯈꯨꯟ ꯃꯈꯥꯒꯤ ꯑꯣꯖꯥ ꯑꯩꯒꯤ ꯑꯣꯖꯥ ꯇꯧꯔꯝꯕ꯭ꯔꯥ ꯍꯥꯏꯔꯤꯁꯤꯕꯨ
ꯑꯁ ꯄꯪꯉꯤꯍꯦ
ꯈꯪꯗꯦꯗ
ꯂꯣꯟ ꯊꯣꯛꯇꯕꯒꯨꯝ ꯆꯠꯂꯤꯗꯣ ꯆꯠꯄ ꯅꯨꯄꯥꯗꯣ
ꯂꯣꯟ ꯊꯣꯛꯇꯕꯒꯨꯝ ꯆꯠꯄ ꯅꯨꯄꯥꯗꯣ ꯑꯩꯅ ꯈꯪꯗꯦꯕ ꯀꯩ ꯂꯩꯀꯥꯏꯗꯩꯅꯣ ꯃꯊꯛꯀꯤꯔꯣ ꯅꯠꯇ꯭ꯔꯒ
ꯅꯔꯥꯎ ꯃꯅꯥꯛꯇ ꯂꯩꯕꯗꯣ
ꯎꯕ꯭ꯔꯥꯎ ꯃꯅꯥꯛꯇ ꯃꯌꯥꯡ ꯀꯪꯕꯗꯨꯔꯣ ꯃ ꯃꯌꯥꯡ ꯀꯪ ꯄꯗꯨꯔꯣ ꯑꯗꯨ ꯂꯣꯟꯊꯣꯛ ꯇꯕ ꯃꯥꯟꯕ꯭ꯔꯥꯅꯦ ꯅꯨꯄꯤ ꯅꯍꯥ ꯅꯨꯄꯤ
ꯑ ꯅꯨꯄꯤ ꯀꯩꯅꯣ ꯑꯍꯟ ꯑꯣꯏꯗꯕꯤ ꯈꯣꯏꯔꯗꯤ ꯑꯗꯨꯝ ꯂꯛꯅꯔꯒ ꯂꯩꯕꯅꯤꯅꯦ ꯃꯥꯗꯣ ꯂꯩꯁꯥꯕꯤ ꯀꯩꯅꯣ ꯇꯧꯕꯗ